ꯍꯜꯂꯣ
ꯍꯜꯂꯣ
ꯍꯜꯂꯣ ꯎꯝ ꯇꯥꯕ꯭ꯔꯥ
ꯇꯥꯢꯌꯦ ꯇꯥꯢꯌꯦ
ꯆꯛꯆꯥ ꯆꯛꯆꯥꯔꯕ
ꯆꯥꯗ꯭ꯔꯤꯌꯦ ꯍꯧꯖꯤꯛꯅ ꯑꯗꯨꯝ ꯋꯥꯀꯤꯡ ꯋꯥꯀꯤꯡ ꯆꯠꯂꯒ ꯑꯗꯨꯝ ꯍꯜꯂꯛꯑꯒ ꯂꯩꯌꯦ
ꯀꯗꯥꯢꯗ
ꯑꯥ ꯃꯊꯛꯇ ꯆꯤꯡꯗ ꯆꯠꯄꯅꯤ ꯉꯁꯤꯗꯤ
ꯎꯝ
ꯍꯣꯏ ꯆꯥꯈ꯭ꯔꯦ
ꯆꯥꯔꯦ ꯑꯩꯗꯤ
ꯌꯥꯝ ꯉꯜꯂꯦꯅꯦ ꯀꯔꯤ ꯏꯟꯁꯥꯡ ꯆꯥꯔꯒꯦ ꯉꯁꯤꯗꯤ
ꯍꯥ
ꯌꯥꯝ ꯉꯜꯂꯦ ꯀꯔꯤ ꯌꯦꯟꯁꯥꯡ ꯆꯥꯔꯒꯦ
ꯑ ꯀꯩꯅꯣꯝꯃꯥ ꯃꯦꯠꯂꯦ ꯑ
ꯀꯔꯤ ꯍꯥꯏ ꯀꯔꯤ
ꯊꯥꯟꯅꯥꯔ ꯃꯥꯅꯦꯅꯦ
ꯍꯥ
ꯀꯔꯤ
ꯀꯔꯤ ꯏꯟꯁꯥꯡꯅꯣ ꯍꯥꯏꯕꯅꯦ ꯀꯔꯤ ꯏꯟꯁꯥꯡ ꯆꯥꯒꯦ
ꯑꯩꯗꯣ ꯀꯩꯅꯣꯃ ꯍꯥꯏꯕꯅꯦꯕ ꯂꯐꯨ ꯒꯤ ꯂꯐꯨ ꯏꯔꯣꯝꯕ ꯑꯃ
ꯑꯣ ꯌꯥꯝ ꯍꯧꯔꯝ ꯃꯅꯤꯅ
ꯑ ꯍꯥꯎꯌꯦ
ꯑꯗꯨꯕꯨ ꯌꯥꯝ ꯀꯨꯏꯅ ꯈꯜꯂꯦꯗꯅ
ꯅꯠꯇꯦ ꯍꯥꯏꯕꯗꯨ ꯁꯣꯏꯕ꯭ꯔꯥ ꯍꯥꯏꯅ ꯈꯟꯕꯅꯦ
ꯅꯠꯇꯦꯍꯦ ꯍꯦ ꯆꯨꯝꯃꯦꯍꯦ ꯆꯨꯝꯃꯦꯍꯦ ꯀꯩꯅꯣ ꯑꯗꯨꯕꯣ ꯏꯂꯥꯏ ꯂꯥꯏꯕꯕꯣ
ꯀꯅꯥ ꯅꯣꯏ ꯌꯦꯟꯁꯥꯡꯗꯣ ꯀꯅꯥꯗ ꯊꯣꯡꯒꯦ
ꯑꯩꯅ ꯊꯣꯡꯉꯦ ꯑꯩꯅ ꯆꯥꯅꯉꯥꯏ ꯑꯩꯅ ꯑꯗꯨꯝ ꯊꯣꯡꯉꯦ
ꯅꯪ ꯅꯊꯟꯗ ꯂꯩꯕ꯭ꯔꯥꯅꯦ
ꯎꯝ
ꯑꯣ ꯔꯦꯟ ꯒꯨꯝꯕꯗ ꯂꯩꯕ꯭ꯔꯥ ꯑꯠꯆꯥ ꯀꯥꯔꯤ ꯑꯃꯅꯦꯅꯦꯀꯣ ꯑꯗꯨꯗꯤ
ꯍꯥꯥ
ꯇꯨꯗꯦꯟ ꯃꯅꯦꯅ ꯑꯗꯨꯗꯤ
ꯀꯔꯤ ꯍꯥꯏꯕ꯭ꯔꯥ ꯗ꯭ꯔꯦꯟꯗ ꯑꯩ ꯁ꯭ꯀꯨꯟ ꯀꯥꯗꯦ
ꯏꯁꯇꯨꯗꯦꯟ ꯃꯥꯟꯂꯦ ꯍꯥꯏꯕꯅꯦ ꯏꯁꯇꯨꯗꯦꯟ꯫ ꯇꯥꯕ꯭ꯔꯥ꯫
ꯇꯥꯏ꯫
ꯀꯔꯤꯅꯣ ꯍꯦ ꯐꯖꯅ ꯇꯥꯗꯕꯅꯦꯅ꯫
ꯇꯕꯔꯥ꯫
ꯍꯣꯏ ꯇꯥꯏꯌꯦ ꯇꯥꯏꯌꯦ꯫
ꯅꯣꯏ ꯉꯅ ꯉꯁꯩ ꯉꯁꯩ ꯀꯩ ꯀꯩ ꯇꯧꯔꯨ ꯇꯧꯔꯨꯔꯒꯦ ꯀꯔꯤ ꯀꯔꯤ ꯇꯧꯕ꯭ꯔꯥ ꯉꯁꯤꯗꯤ꯫
ꯀꯩꯁꯨ ꯇꯧꯗꯦ꯫
ꯑꯗꯨꯝ ꯂꯩꯕ꯭ꯔꯥ꯫
ꯑꯗꯨꯝ ꯂꯩꯌꯦ ꯇꯨꯝꯂꯒ ꯆꯥꯔꯒ꯫
ꯑꯩꯁ꯫ ꯀꯩꯅꯣꯍꯦ ꯑꯗꯨꯗꯤ ꯌꯥꯕ꯭ꯔꯅꯦ ꯑꯗꯨꯃꯥꯏꯅ ꯇꯧꯕꯁꯨ ꯌꯥꯕ꯭ꯔꯅꯦ꯫
ꯌꯥ
ꯅꯪꯒꯤꯗꯃꯛ ꯄꯩꯁꯥ ꯊꯥꯕ ꯃꯤꯗꯤ ꯈꯔ ꯋꯥꯔꯝꯃꯅꯤ ꯍꯦ ꯏꯕꯦꯝ꯫
ꯑꯗꯨꯝ ꯊꯥꯎ ꯑꯗꯨꯝ ꯄꯩꯁꯥ ꯊꯥꯎꯑꯣ ꯍꯥꯏꯕꯗ ꯑꯗꯨꯝ ꯊꯥꯕ꯭ꯔꯥ ꯃꯣꯏꯗꯣ꯫
ꯑꯥ꯫
ꯑꯥ ꯌꯥꯝ ꯐꯩꯌꯦꯅꯦ ꯅꯪ ꯑꯣꯏꯅꯤꯡꯉꯦꯍꯦ ꯑꯩꯁꯨ꯫
ꯂꯥꯛꯑꯣꯅ꯫
ꯅꯣꯏꯒꯨꯝꯅ ꯂꯩꯅꯤꯡꯉꯦꯅꯦ ꯑꯩꯈꯣꯏꯁꯨ꯫
ꯂꯥꯛꯑꯣ ꯂꯩꯁꯤꯏ꯫
ꯑꯣ ꯌꯥꯝ ꯐꯔꯦꯍꯦ ꯑꯗꯨꯗꯤ꯫
ꯎꯝ꯫ ꯑꯐꯕ ꯉꯥꯛꯇꯅꯤ꯫
ꯑꯗꯨ ꯂꯩꯏ
ꯎꯝ ꯌꯥꯒꯅꯤ꯫ ꯑꯋꯨꯟ ꯍꯥꯎ ꯑꯗ꯫ ꯌꯦꯟꯁꯥꯡ ꯊꯤꯟꯕ ꯆꯠꯄꯅꯦ꯫
ꯌꯥꯝ ꯌꯥꯝꯝ ꯐꯔꯦꯍꯦ꯫
ꯎꯝ꯫
ꯅꯪ ꯏꯟꯁꯥꯡ ꯍꯧꯑ ꯃꯥꯜꯂꯦꯅꯦ ꯀꯃꯥꯏ ꯏꯟꯁꯥꯡ ꯊꯤꯟꯕ ꯆꯠꯂꯤꯔꯣ꯫
ꯇꯦ ꯑꯁꯤꯗ ꯏꯅꯥꯎꯅꯨꯄꯥ ꯑꯃꯅꯀꯣ ꯎꯝ ꯑꯩꯈꯣꯏ ꯂꯩꯃꯤꯟꯅꯕꯅꯦꯕꯀꯣ ꯑꯗꯨꯗꯣ ꯃꯥꯒꯤ ꯆꯦ ꯈꯣꯏꯗꯣ ꯂꯩꯇꯕ ꯑꯗꯨꯒꯤ ꯀꯗꯥꯏ ꯆꯠꯄ꯭ꯔꯥ ꯍꯪꯕ꯫ ꯑ ꯑꯥ ꯉꯁꯤꯗꯣ ꯈꯨꯟꯗꯒꯤ ꯃꯤ ꯂꯥꯛꯄꯀꯣ ꯃꯃꯥꯈꯣꯏ ꯑꯗꯨꯒꯤ ꯑꯦꯟꯁꯥꯡ ꯄꯤꯔꯛꯄ ꯑꯗꯨꯒꯤ ꯆꯤꯡꯒꯤ ꯆꯤꯡꯒꯤ ꯃꯤ ꯂꯛ ꯂꯥꯛꯄ ꯀꯥꯟꯗ ꯇꯝꯒꯤ ꯏꯃꯥꯟꯅꯕꯤꯁꯤꯡꯗ ꯌꯦꯟꯁꯥꯡ ꯊꯤꯟꯕ ꯍꯥꯏꯇꯥꯔꯦ꯫
ꯑꯣ ꯌꯥꯝ ꯐꯩ ꯌꯥꯝ ꯆꯠꯅꯕꯤꯗꯤ ꯌꯥꯝ ꯌꯥꯝ ꯄꯨꯜꯂꯦꯅꯦ꯫
ꯑꯥ꯫ ꯇꯝꯗ ꯂꯩꯕꯅꯤꯅ ꯇꯝꯒꯤ ꯃꯤꯁꯨ ꯅꯨꯡꯁꯤꯗꯕ ꯌꯥꯗꯦꯕꯀꯣ꯫
ꯑꯣ ꯑꯗꯨ ꯆꯤꯡ ꯃꯤ ꯆꯤꯡ ꯆꯤꯡꯒꯤ ꯃꯤꯕꯨꯗꯤ ꯑꯗꯨꯝ ꯀꯥꯎꯊꯣꯛꯈ꯭ꯔꯅꯤꯅꯦ ꯑꯗꯨꯗꯤ꯫
ꯀꯥꯎꯊꯣꯛꯂꯣꯏ ꯀꯥꯎꯊꯣꯛꯂꯣꯏ ꯆꯤꯡꯗ ꯆꯠꯂ ꯀꯥꯟꯗꯅ ꯆꯤꯡꯒꯤ꯫ ꯑꯗꯨꯝ ꯇꯧꯔꯛꯀꯅꯤ꯫
ꯇꯝꯗ ꯂꯩꯕ ꯑꯩꯈꯣꯏꯅ ꯐꯥꯈ꯭ꯔꯗꯤ ꯀꯃꯥꯏꯅ ꯇꯧꯕ꯫
ꯀꯃꯥꯏꯅ ꯇꯧꯕ꯫ ꯑꯦ ꯄꯪꯇꯧ ꯇꯧ ꯌꯥꯕ ꯅꯠꯇꯦ ꯃꯣꯏꯁꯨ
ꯉꯝꯗꯦꯕ ꯄꯪꯇꯧ ꯇꯧꯕꯗꯤ ꯎꯝ ꯃꯁꯥ ꯃꯁꯥꯅ ꯄꯨꯏꯗ ꯃꯤꯅ ꯄꯪꯇꯧ ꯇꯧꯕꯗꯤ ꯌꯥ ꯄꯣꯠ ꯅꯠꯇꯦ
ꯎꯝ ꯍꯣꯏ ꯍꯣꯏ ꯑ ꯑꯗꯨꯝ ꯌꯦꯟꯗꯤ ꯌꯦꯟꯗꯤ ꯐꯖꯅ ꯇꯥꯏ ꯍꯥꯢꯅ
ꯌꯦꯟꯗꯤ ꯐꯖꯅ ꯇꯥꯢꯕ ꯌꯦꯟ ꯇꯥꯏꯌꯦ ꯌꯦꯟ ꯇꯌꯦ ꯇ ꯑꯦ ꯒ꯭ꯌꯥꯟ ꯒ꯭ꯌꯥꯟ ꯍꯥꯏꯌꯣ ꯅꯪ ꯅꯪꯅ ꯃꯩꯇꯩꯂꯣꯟ ꯂꯣꯟꯕꯗꯣ ꯑꯗꯨꯗꯅꯦ ꯑꯩꯅ ꯀꯣꯛ ꯉꯥꯎꯕꯁꯦ
ꯑꯗꯣ ꯒꯦꯟ ꯇꯥꯏꯌꯦ ꯐꯖꯅ ꯒꯦꯟ ꯇꯥꯕ ꯃꯥꯜꯂꯦ ꯍꯥꯏꯕꯗꯣ ꯅꯪ ꯒꯦꯟ ꯇꯥꯒꯗꯧꯕꯅꯦ
ꯎꯝ ꯍꯣꯏ ꯑꯩ ꯖꯦꯟ ꯇꯥꯏ ꯖꯦꯟ ꯇꯥꯏ ꯍꯥꯏꯕꯗꯣ ꯀꯔꯤ ꯖꯦꯟꯅꯣ ꯁꯤꯅꯦ ꯑꯩ ꯑ
ꯅꯪ ꯆꯍꯤ ꯀꯌꯥ ꯁꯨꯔꯒꯦ
ꯑꯩꯗꯣ ꯇ꯭ꯋꯦꯟꯇꯤ ꯅꯥꯏꯟ
ꯑꯣ ꯍꯣꯏ ꯑꯩꯉꯣꯟꯗꯒꯤꯗꯤ ꯁꯤꯉ ꯑꯣꯏ
ꯑꯥ
ꯑꯩꯗꯤ ꯇ꯭ꯋꯦꯟꯇꯤ ꯑꯦꯠꯅꯦ
ꯍꯣꯏꯌꯦ ꯑꯣꯏꯔꯁꯨ ꯌꯥꯏꯌꯦ ꯀꯔꯤ ꯀꯥꯏꯕ ꯂꯩꯕ꯭ꯔꯥ ꯍꯥ
ꯅꯨꯡꯉꯥꯏꯌꯦ ꯍꯥꯏꯕ ꯅꯨꯡꯉꯥꯏꯌꯦ ꯍꯥꯏꯕ
ꯑꯗꯨꯅꯦ ꯑꯗꯨ ꯆꯍꯤ ꯍꯦꯟꯕꯗꯣ ꯀꯔꯤ ꯑꯀꯥꯏꯕ ꯂꯩꯕ꯭ꯔꯥ
ꯀꯥꯏꯗꯦ ꯀꯔꯤꯁꯨ ꯀꯥꯏꯗꯦ
ꯑꯩꯗꯤ ꯑꯀꯥꯏꯕ ꯂꯩꯕ꯭ꯔꯥ ꯍꯥꯏꯅ ꯈꯟꯕꯀꯣ
ꯑ ꯑꯗꯣ ꯅꯪꯅ ꯑꯩꯉꯣꯟꯗꯒꯤ ꯆꯍꯤ ꯍꯟꯕꯅꯤꯅ ꯑꯩꯕꯨ ꯈꯔ ꯇꯥꯕꯤꯌꯣꯅꯦ ꯀꯩ ꯀꯩꯅꯣ ꯁꯨꯃꯥꯏꯅ ꯍꯤꯡꯉꯣ ꯑꯗꯨꯃꯥꯏꯅ ꯇꯧꯋꯣ ꯍꯥꯏꯕꯗꯣ
ꯑꯩꯁꯦ ꯃꯤ ꯇꯥꯛꯄꯗꯤ ꯍꯩꯇꯤꯌꯦ ꯑꯩꯗꯤ ꯍꯤꯅ ꯉꯥꯎꯋꯦ
ꯑꯁ ꯌꯥꯔꯣꯢꯍꯦ ꯑꯗꯣ ꯅꯪꯅ ꯈꯛꯇꯪ ꯑꯣꯏꯔꯁꯨ ꯅꯪꯅ ꯈꯪꯕꯗꯣ ꯈꯔ ꯄꯥꯕꯤꯔꯝꯃꯣꯅ ꯁꯨꯃꯥꯏꯅ ꯍꯤꯡꯉꯣꯀꯣ ꯍꯥꯏꯅ
ꯑꯗꯨꯗ ꯎꯝ ꯀꯔꯝꯃꯥꯏꯅ ꯇꯥꯛꯁꯤꯔꯥ ꯍꯥꯏꯔꯛꯑꯒꯦꯀꯣ ꯒ꯭ꯌꯥꯟ ꯌꯥꯝꯅ ꯇꯥꯕ ꯃꯆꯦꯒꯤ ꯑꯃ ꯃꯆꯦ ꯃꯆꯦ ꯁꯥꯔꯒꯦꯀꯣ
ꯍꯣꯏ ꯍꯣꯏ ꯌꯥꯏ ꯍꯥꯏꯔꯛꯑꯣ
ꯍꯥꯏꯔꯥꯎꯣ ꯍꯥꯏꯔꯥꯎꯣ ꯒ꯭ꯌꯥꯟ ꯇꯥꯅ ꯂꯩꯌꯣ ꯅꯨꯄꯤ ꯀꯣꯏꯈ꯭ꯔꯕ꯭ꯔꯥ
ꯀꯣꯏꯈ꯭ꯔꯦ ꯑꯃꯔꯗꯤ
ꯗꯦ ꯑꯗꯨ ꯌꯥꯗꯦ ꯍꯥ
ꯑꯗꯣ ꯅꯨꯄꯤ ꯀꯣꯏꯈ꯭ꯔꯗꯤ ꯌꯥꯗ꯭ꯔꯦ
ꯌꯥꯏꯌꯦ ꯍꯧꯖꯤꯛꯇꯒꯤ ꯀꯣꯏꯕ ꯍꯧꯒꯗꯧꯅꯦ ꯀꯣꯏꯔꯒ ꯑꯐ ꯐꯠꯇ ꯍꯥꯏꯕꯗꯣ
ꯑꯣ ꯑꯣ
ꯇꯥꯟꯅꯒꯗꯕꯅꯦ ꯑꯗꯣ ꯈꯨꯗꯛꯇ ꯂꯧꯔꯝꯗꯥꯏꯗ ꯍꯥꯥ
ꯅꯍꯥꯟꯗꯤ ꯀꯣꯏꯔꯝꯃꯦꯕꯀꯣ ꯑꯗꯣ ꯍꯧꯖꯤꯛꯇꯤ ꯀꯣꯏꯗ꯭ꯔꯦꯕ ꯇꯣꯈ꯭ꯔꯦ ꯍꯣꯏ ꯐꯠꯇ꯭ꯔꯗꯤ ꯑꯗꯨꯝ ꯁꯠ ꯁꯠ ꯇꯣꯛꯑꯣꯗ
ꯊꯕꯛ ꯇꯧꯗ꯭ꯔꯗꯤ ꯄꯩꯁꯥ ꯊꯣꯛꯇ꯭ꯔꯗꯤ ꯄꯥꯝꯗꯦ ꯍꯥꯏꯅ ꯍꯥꯏꯅ ꯆꯠꯈ꯭ꯔꯦꯅꯦ
ꯃꯥꯅ ꯑꯁꯦꯡꯕ ꯃꯛ ꯅꯨꯡꯁꯤꯔꯗꯤ ꯀꯩꯅꯣ ꯇꯧꯒꯗꯕ ꯄꯩꯁꯥ ꯊꯣꯛꯇ꯭ꯔꯁꯨ ꯑꯗꯨꯝ ꯅꯕꯥꯅꯤ ꯄꯨꯜꯂꯒ ꯄꯥꯎ ꯐꯥꯎꯔꯒ ꯁꯤ ꯇꯧ ꯁꯤ ꯇꯧꯁꯤ ꯁꯤ ꯇꯧꯁꯤ ꯅ ꯇꯥꯟꯅꯔꯒ ꯇꯧꯒꯗꯕꯅꯦꯕ
ꯑꯗꯣ ꯑꯩꯅ ꯊꯦꯡꯅꯕ ꯅꯨꯄꯤꯗꯤ ꯑꯗꯨꯒꯨꯝꯕ ꯃꯤ ꯑꯣꯏꯔꯝꯗ꯭ꯔꯦ ꯑꯗꯣ ꯅ ꯅꯣꯏ ꯄꯩꯁꯥ ꯊꯣꯛꯇ꯭ꯔꯗꯤ ꯑꯩꯗꯤ ꯂꯩꯕ ꯉꯝꯗꯦ ꯑꯗꯨꯒꯨꯝꯕ ꯃꯤꯅꯤꯕꯀꯣ ꯑꯁꯨꯃꯥꯏꯅ ꯑꯩꯈꯣꯏ ꯑꯅꯤ ꯇꯧꯃꯤꯟꯅꯔꯒ ꯑꯩꯈꯣꯏ ꯑꯅꯤ ꯂꯩꯃꯤꯟꯅꯔꯒ ꯑꯗꯨꯝ ꯄꯩꯁꯥ ꯇꯟꯒꯗꯕꯅꯤ ꯁꯨꯃꯥꯏꯅ ꯇꯧꯒꯗꯧꯅꯤ ꯍꯥꯏꯕꯗꯨ ꯈꯟ ꯈꯟꯗ
ꯎꯝ
ꯑꯗꯨ ꯑꯗꯨ ꯍꯣꯏ ꯅꯨꯄꯤꯒꯤꯗꯤ ꯑꯩ ꯂꯣꯏꯅ ꯚꯥꯞ ꯇꯥꯈ꯭ꯔꯦ ꯑꯇꯣꯞꯄ ꯑꯇꯣꯞꯄ ꯍꯥꯏꯔꯛꯑꯣ
ꯀꯔꯝ ꯍꯥꯏꯅ ꯀꯔꯤ ꯍꯥꯏꯁꯤꯔꯥ
ꯑꯗꯨ ꯑꯌꯨꯛ ꯀꯨꯝꯕ ꯉꯟ ꯑꯝꯠꯇ ꯍꯧꯒꯠꯂꯣ ꯋꯥꯛꯀꯤꯡ ꯆꯠꯂꯣ ꯖꯤꯝ ꯆꯠꯂꯣ ꯑꯗꯨꯒꯃꯁꯨ ꯇꯥꯕꯤꯌꯣꯗꯅ
ꯑꯗꯨ ꯅꯪꯅ ꯈꯪꯈ꯭ꯔꯕꯗꯣ ꯍꯧꯖꯤꯛꯀꯤ ꯃꯤꯁꯤꯡꯗꯤ ꯑꯉꯥꯡꯁꯤꯡꯅ ꯍꯦꯟꯅ ꯒ꯭ꯌꯥꯟ ꯇꯥꯏꯅ
ꯑꯗꯣ ꯅꯪ ꯅꯪꯒꯤ ꯁꯥꯏꯗꯒꯤ ꯑꯅꯤ ꯑꯍꯨꯝ ꯑꯣꯏꯔꯣ ꯑꯩ ꯇꯥꯅꯤꯡꯉꯦ ꯍꯥꯏꯕꯅꯤꯍꯦ ꯅꯪꯁꯨ
ꯍꯣꯏꯌꯦ ꯆꯠꯂꯣ ꯒ꯭ꯌꯥꯟ ꯇꯥꯅ ꯂꯩꯌꯣ ꯆꯥꯕꯗ ꯑꯐꯕ ꯆꯤꯟꯖꯥꯛ ꯆꯥꯋꯣ ꯉꯥꯎꯁꯤꯟ ꯁꯤꯟꯅꯒꯅꯨ ꯏꯃꯥ ꯏꯄꯥꯅ ꯍꯥꯏꯕ ꯏꯜꯂꯣ
ꯅꯨꯄꯤ ꯊꯤꯕꯗꯤ ꯃꯥꯒꯤ ꯃꯔꯥꯏꯅ ꯑꯗꯨꯝ ꯃꯇꯝ ꯂꯥꯛꯆꯅꯤ ꯉꯥꯎꯁꯤꯟꯅꯔꯗꯤ ꯅꯪꯅ ꯋꯥꯒꯗꯕꯅꯦ ꯃꯤꯅ ꯋꯥꯔꯣꯏ
ꯑꯣ ꯑꯗꯨꯅ
ꯑꯗꯨꯒ ꯑꯁ ꯑꯩꯁꯨ ꯃꯤꯒꯨꯝꯕ ꯑꯦꯗꯚꯥꯏꯁꯀꯨꯝꯕ ꯌꯥꯝ ꯄꯤꯕꯗꯤ ꯑꯩꯁꯨ ꯍꯩꯇꯦꯅꯦ
ꯑꯩꯗꯤ ꯑꯩ ꯅꯪꯉꯣꯟꯗ ꯈꯔ ꯄꯤꯔꯝꯒꯦꯅ ꯌꯥꯕ꯭ꯔꯣ
ꯌꯥꯏꯅ ꯑꯩꯗꯤ
ꯍꯣꯏ ꯑꯗꯨꯗꯤ ꯑꯩꯅ ꯐꯥꯔꯁꯇ ꯍꯥꯏꯅꯤꯡꯕꯗꯀꯣ
ꯅꯪ ꯍꯧꯖꯤꯛ ꯅꯪꯁꯨ ꯂꯩꯁꯥꯕꯤꯅꯤ ꯌꯨꯝ ꯄꯥꯟꯒꯗꯧꯕꯅꯦ ꯅꯠꯇ꯭ꯔꯥ
ꯎꯝ
ꯌꯨꯝ ꯄꯥꯟꯕꯥ ꯀꯥꯟꯗ ꯑꯗꯨꯝ ꯅꯪꯒꯤ ꯅꯨꯄꯥꯒꯤ ꯏꯃꯨꯡ ꯈꯣꯏꯕꯨꯁꯨ ꯂꯨꯅ ꯇꯧꯑꯣ ꯀꯣ
ꯎꯝ ꯎꯝ
ꯑꯗꯨꯝ ꯇꯣꯉꯥꯟ ꯇꯣꯉꯥꯟꯅ ꯂꯩꯔꯅꯤ ꯑꯗꯨꯒꯨꯝꯕꯁꯨ ꯊꯨ ꯊꯨꯅ ꯈꯟꯕꯅꯤ ꯑꯗꯨꯝ ꯅꯨꯉꯥꯏ ꯑꯦꯅꯦ ꯌꯨꯝ ꯑꯃꯥ ꯑꯗ ꯂꯩꯃꯤꯟꯅꯅꯕ ꯑꯗꯨꯝ ꯍꯣꯠꯅꯧꯑꯣꯀꯣ
ꯎꯝ
ꯑꯗꯨꯒ ꯅꯪ ꯌꯨꯝ ꯄꯥꯟꯈ꯭ꯔ ꯃꯇꯨꯡꯗ ꯅꯪꯒꯤ ꯅꯨꯄꯥꯒꯤ ꯃꯇꯦꯡ ꯄꯥꯡꯕ ꯌꯥꯕ ꯄꯩꯁꯥꯒꯤ ꯑꯣꯏꯔꯣ ꯀꯩ ꯀꯩ ꯑꯣꯏꯔꯣ ꯑꯗꯨꯝ ꯃꯇꯦꯡ ꯄꯥꯡꯑꯣ
ꯎꯝ
ꯑꯗꯨꯒ ꯅꯪꯒꯤ ꯅꯨꯄꯥꯒꯤ ꯃꯄꯥ ꯃꯃꯥꯗ ꯑꯩꯈꯣꯏꯕꯨꯁꯨ ꯈꯔ ꯂꯨꯅ ꯇꯧꯕꯤꯔꯣ ꯀꯣ
ꯎꯝ
ꯑꯗꯨꯒ ꯅꯪꯒꯤ ꯅꯨꯄꯥꯒꯤ ꯃꯄꯥ ꯃꯃꯥ ꯍꫭꯏꯒꯤ
ꯃꯈꫭꯏꯒꯤ
ꯑꯥ
ꯎꯝ
ꯃꯣꯏꯒꯤ ꯃꯆꯦ ꯃꯣꯏꯒꯤ ꯃꯣꯏꯒꯤ ꯃꯤꯅꯥꯎ ꯅꯨꯄꯥꯒꯨꯝꯕꯁꯨ ꯌꯥꯝ ꯂꯩꯔꯛꯑꯅꯤꯅ ꯃꯣꯏꯁꯨ
ꯑꯥ
ꯃꯣꯏꯕꯨꯁꯨ ꯑꯗꯨꯝ ꯂꯨ ꯅ ꯇꯔꯒ ꯑꯗꯨꯝ
ꯐꯖꯅ ꯄꯨꯟꯅꯕ ꯍꯥꯏꯕꯗꯤ ꯑꯗꯨꯝ ꯆꯥꯛꯀꯨꯝꯅꯁꯨ ꯆꯥꯃꯤꯟꯅꯋ ꯊꯕꯛꯀ ꯑꯃꯁꯨ ꯑꯗꯨꯝ ꯇꯧꯕꯒꯅ ꯇꯧꯃꯤꯟꯅꯅꯕ ꯍꯣꯠꯅꯑꯣ ꯍꯣ
ꯎꯝ
ꯑꯗꯨꯝ ꯄꯨꯟꯁꯤꯗꯤ ꯌꯥꯝ ꯁꯥꯡꯅ ꯌꯥꯝ ꯁꯥꯡꯅ ꯍꯤꯡꯒꯗꯧꯕ ꯅꯠꯇꯦ ꯍꯤꯡꯕ ꯀꯥꯟꯗꯣ ꯌꯥꯝ ꯅꯨꯡꯉꯥꯏꯅꯀꯣ
ꯎꯝ ꯑꯗꯨ ꯍꯣꯏ ꯅꯪꯅ ꯑꯇꫭꯞꯄꯗ ꯀꯩꯁꯨ ꯑꯗꯨꯝ
ꯌꯨꯝꯗ ꯌꯨꯝꯒꯨꯝꯕꯗꯗꯤ ꯃꯔꯛ ꯃꯔꯛ ꯑꯗꯨꯝ ꯂꯥꯛꯑꯣ ꯀꯣ
ꯎꯝ
ꯅꯪ ꯒꯤ ꯅꯅꯧꯈꯣꯏ ꯅꯪꯒꯤ ꯏꯄꯥꯈꯣꯏꯅꯁꯨ ꯑꯗꯨꯝ ꯃꯣꯏꯅ ꯉꯝꯕꯗꯣ ꯅꯪꯕꯨ ꯍꯥꯞꯄꯤꯔꯅꯤ ꯅꯪꯅꯁꯨ ꯌꯨꯝ ꯄꯥꯡꯈ꯭ꯔꯁꯨ ꯅꯪꯒꯤ ꯅꯨꯄꯥ ꯑꯩꯈꯣꯏꯗꯒꯤ ꯑꯗꯨꯝ ꯅꯪꯒꯤ ꯌꯨꯝꯗ ꯑꯃꯨꯛ ꯂꯥꯛꯄ ꯑꯍꯧꯕꯁꯨ ꯄꯨꯔꯛꯑꯣ ꯍꯣ
ꯎꯝ
ꯑꯗꯨ ꯑꯗꯨꯝ ꯅꯥꯗꯕꯤꯗ ꯑꯗꯨꯝ ꯐꯖꯅ ꯍꯤꯡꯉꯑꯣ